ꯍꯜꯂꯣ ꯑꯧ ꯇꯥꯔꯦ ꯆꯠ ꯆꯔꯕꯣ
ꯆꯥꯛ ꯆꯥꯔꯦ
ꯆꯦꯟꯁꯥꯡ ꯆꯥꯔꯒꯦ ꯎꯝ ꯑꯩꯈꯣꯏꯁꯨ ꯆꯥꯔꯦ
ꯎꯝ ꯌꯦꯟꯁꯥꯡꯗꯣ ꯆꯥꯅꯤꯡꯕꯗꯨ ꯌꯥꯎꯗꯕ ꯊꯣꯡꯕꯗꯣ
ꯎꯝ
ꯆꯍꯤ ꯉꯥꯛꯇꯪ ꯑꯗꯨꯅ ꯊꯣꯡꯗꯨꯁꯨ ꯇꯜꯂꯤ
ꯑꯩꯈꯣꯏꯗꯤꯅꯦ ꯁꯧꯒ꯭ꯔꯤꯗꯣ ꯑꯗꯨ ꯊꯣꯡꯉꯦꯕꯀꯣ ꯑꯁ ꯉꯁꯤꯗꯤ ꯑꯩꯈꯣꯏ ꯁꯧꯔꯤ ꯊꯣꯡꯕꯗ ꯁꯤꯟꯕꯅ ꯍꯩ ꯄꯨꯡ ꯊꯣꯡꯕꯗꯤꯩꯅ ꯁꯥꯊꯤ
ꯀꯩꯒ ꯀꯩ ꯌꯥꯝ ꯁꯤꯍꯟ ꯊꯣꯡꯉꯤꯗꯅ
ꯈꯪꯗꯦ ꯅ ꯉꯁꯤꯗꯤ ꯁꯤꯟꯗꯣꯛꯈ꯭ꯔꯦ ꯑꯗꯣ ꯊꯥꯡꯖꯤꯡ ꯑꯃ ꯃꯦꯠꯂꯦ ꯉꯁꯥꯏ ꯅꯨꯡꯊꯤꯜ ꯁꯤꯡꯖꯨ ꯆꯥꯕꯗꯣ
ꯑꯥ
ꯑꯗꯨꯒꯤ ꯃꯇꯨꯡꯗ ꯑꯩꯁꯦ ꯌꯨꯝꯗ ꯍꯜꯂꯛꯑꯒ ꯑꯗꯨꯝ ꯅꯍꯥꯟꯈꯩꯗꯤ ꯅꯨꯡꯊꯤꯤꯟꯗ ꯀꯩꯅꯣꯝꯗꯤ ꯑꯗꯨꯝ ꯆꯥꯕꯅꯦꯕ ꯑꯗꯣ ꯉꯁꯤꯗꯤ ꯁꯤꯡꯖꯨ ꯀꯩꯀꯥꯛꯇꯣ ꯆꯥꯁꯤꯜꯂꯨꯔꯕꯩ ꯆꯥꯗ꯭ꯔꯦꯕꯀꯣ ꯑꯗꯣ ꯌꯨꯝꯗ ꯍꯜꯂꯒ ꯑꯩꯁꯦ ꯀꯣꯡ ꯀꯣꯛ ꯆꯥꯏꯑꯕ
ꯎꯝ
ꯑꯗꯨꯝ ꯀꯣꯡꯀ꯭ꯋꯥ ꯆꯥꯔꯀꯥꯟꯗ ꯅꯍꯥꯟꯈꯩꯁꯨ ꯁꯨꯅꯨ ꯍꯥꯞꯇꯦ ꯉꯁꯤꯁꯨ ꯍꯥꯞꯇꯦ ꯑꯗꯨꯝ ꯃꯥꯟꯅꯗꯧꯕꯣꯏ ꯈꯟꯕꯗꯣ ꯀꯣ ꯌꯨꯕꯤꯕꯨꯗꯤ ꯍꯥꯞꯄꯦꯕ ꯑꯗꯣ ꯆꯥꯔꯦ ꯑꯗꯨꯒꯨꯝ ꯏꯁꯤꯡ ꯌꯥꯝ ꯊꯛꯅꯤꯡꯉꯛꯑꯝꯃꯦꯕꯀꯣ ꯉꯍꯥꯛꯇꯪꯗꯤ ꯀꯣꯡꯀꯥ ꯆꯥꯔꯦꯟꯀꯥꯟꯁꯤꯗ ꯑꯩꯁꯦ ꯍꯧꯒꯠꯂ ꯆꯠꯇꯣꯁꯤ ꯇꯟꯕꯒꯤ ꯑꯗꯨꯝ ꯊꯛꯇꯅ ꯐꯨꯜꯂꯁꯨ ꯐꯨꯜꯟꯅꯅ ꯄꯣꯠꯇ ꯆꯥꯁꯜꯂꯦꯕ ꯑꯗꯣ ꯑꯩꯁꯦ ꯐꯨꯠꯃꯜꯂꯀꯥꯟꯗ ꯌꯥꯔꯛꯇ ꯀꯥꯟꯁꯤꯗ ꯍꯧꯒꯠꯂꯒ ꯏꯁꯤꯡꯁꯦ ꯊꯛꯆꯤꯜꯂꯨꯔꯦꯕꯀꯣ ꯑꯗꯣ ꯏꯁꯤꯡ ꯊꯛꯄ ꯉꯥꯛꯇꯪ ꯂꯩꯕꯗꯨꯗꯤ ꯄꯨꯛꯁꯤ ꯅꯥꯕ ꯍꯧꯔꯛꯑꯦ ꯑꯗꯨ ꯑꯗꯨꯝ ꯀ꯭ꯋꯥ ꯆꯥꯛꯀꯥꯟꯗ ꯄꯨꯡ ꯑꯃꯨꯛ ꯁꯨꯃꯥꯏꯅ ꯅꯥꯕ ꯌꯥꯎꯋꯦ ꯍꯥꯏꯕ ꯆꯈꯥꯎ ꯁꯣꯛꯄꯒꯤꯅꯦ ꯍꯥꯏꯕꯀꯣ ꯁꯦ
ꯎꯝ
ꯑꯗꯩꯗꯤ ꯄꯨꯛꯁ ꯁꯧꯒꯠꯄꯩ ꯃꯑꯣꯡꯗ ꯇꯧꯔꯒ ꯅꯥꯕꯁꯦ ꯅꯥꯕꯁꯦ ꯑꯩꯁꯦ ꯑꯗꯣ ꯁꯨꯝ ꯄꯨꯛꯁꯦ ꯀꯩꯝꯇ ꯌꯥꯎꯗꯕꯩ ꯑꯣꯏꯔꯝꯗꯣ ꯃꯥꯗꯤꯅ ꯈꯜꯂ ꯑꯆꯥꯄꯣꯠ ꯑꯃꯨꯛ ꯂꯩꯔ ꯆꯥꯥꯁꯜꯂꯦꯕꯀꯣ
ꯑ ꯆꯥꯁꯤꯕꯗ ꯄꯨꯈꯔꯤ ꯌꯥꯎꯗꯕꯗꯤ
ꯎ ꯅꯠꯇꯦ ꯍꯥꯏꯗꯤ ꯑꯗꯨꯗꯤ ꯃꯣꯔꯣꯛ ꯑꯁꯥꯕꯅꯤꯗꯅ ꯑꯩꯅ ꯆꯥꯀꯥꯟꯗ ꯊꯦꯡꯕꯨꯗꯤ ꯊꯦꯡꯉꯦ ꯄꯨꯡ ꯃꯉꯥ ꯑꯗꯨꯏꯅ ꯇꯥꯔꯦ
ꯍꯣꯏ ꯑꯗꯨꯕꯨꯗꯤ ꯌꯥꯏ ꯑꯗꯣ ꯍꯥꯏꯗꯤ ꯌꯥꯝꯌꯥꯝ ꯑꯗꯨꯝ ꯒꯦꯞꯇꯣ ꯐꯔ ꯁꯥꯡꯅ ꯀꯨꯏꯅ ꯂꯩꯈ꯭ꯔꯦꯗꯅ
ꯑꯪ ꯑꯗꯩꯗꯤ ꯑꯩꯁꯦ ꯑꯆꯥꯄꯣꯠꯇꯣ
ꯌꯥꯅꯤ ꯁꯋꯥ ꯆꯥꯕꯗꯣ
ꯑꯩꯁꯨ ꯑꯗꯨ ꯌꯥꯔ ꯈꯪꯗꯦ ꯀꯣꯡ ꯀ꯭ꯋꯥ ꯆꯥꯕꯩꯅꯦ ꯈꯜꯂꯤꯅꯦ ꯑꯩꯅꯗꯤ ꯀ꯭ꯋꯥ ꯆꯥꯕꯗꯩꯗꯤ ꯍꯧꯈꯤꯕꯅꯦꯕ ꯑꯩ ꯑꯗꯨ ꯆꯥꯔ ꯂꯣꯏꯔꯕ ꯃꯇꯨꯡꯗ ꯀꯨꯏꯅ ꯂꯩꯔꯨꯔꯦꯕ ꯀꯩꯝ ꯇꯧꯗꯦꯕ ꯗꯨꯀꯥꯟꯗ ꯀ꯭ꯋꯥꯗꯨ ꯆꯥꯔꯨꯕꯩ ꯈꯛꯇꯅꯦꯕ ꯑꯩꯅ ꯄꯨꯣꯛ ꯅꯥꯔꯛꯏꯁꯤꯅ
ꯑꯗꯨ ꯔꯤꯌꯦꯁꯟꯗꯨꯣꯀꯣ ꯆꯥꯕ ꯃꯇꯝꯗꯕ ꯐꯂꯛꯄꯔꯦ ꯃꯥꯅꯤ ꯎꯝ
ꯑꯗꯣ ꯑꯩꯁꯦ ꯄꯨꯛꯇꯣ ꯑꯆꯥꯄꯣꯠ ꯆꯠꯁꯤꯜꯂꯨꯕꯗꯗꯤ ꯈꯤꯇꯪ ꯅꯥꯕ ꯐꯔꯛꯑꯦꯕꯀꯣ ꯑꯗꯩꯗꯤ ꯏꯃꯨꯡꯒꯤ ꯊꯕꯛ ꯀꯩꯀꯥ ꯂꯣꯏꯁꯤꯜꯂꯝꯃꯦ
ꯎꯝ
ꯑꯗꯣ ꯉꯁꯥꯏ ꯁꯧꯒ꯭ꯔꯤ ꯊꯣꯡꯉꯒ ꯊꯥꯡꯖꯤꯡ ꯃꯦꯠꯅꯦꯗꯤ ꯑꯗꯨꯝ ꯍꯥꯏꯅꯔꯦꯕꯀꯣ ꯑꯗꯣ ꯆꯍꯥꯗꯤ ꯆꯥꯅꯤꯡꯕ ꯊꯥꯡꯖꯤꯡ ꯑꯃ ꯃꯦꯠꯄꯁꯤꯦ ꯃꯣꯔꯣꯛꯀꯁꯥꯅ ꯃꯦꯠꯂꯒ ꯄꯨꯛꯁꯤ ꯅꯥꯕꯅꯗꯤ ꯆꯥꯕꯗꯣ ꯀꯤꯕ ꯑꯃꯨꯛꯀ ꯍꯦꯟꯖꯤꯜꯂꯛꯑꯗꯤꯦꯅ ꯆꯥꯔꯣꯏ ꯆꯥꯔꯣꯏꯗꯤ ꯈꯜꯂꯝꯕꯅꯦ ꯑꯗꯣ ꯏꯃꯥꯡꯗ ꯁꯤꯡꯖꯨꯗꯨ ꯂꯩꯔꯛꯀꯥꯟꯗꯤ ꯆꯥꯗꯕ ꯁꯨꯡꯉꯝ ꯉꯝꯗ꯭ꯔꯦ
ꯍꯏ
ꯑꯗꯨꯝ ꯆꯥꯁꯟꯈꯔꯦ
ꯑꯍꯥꯎꯕ ꯚꯇꯥꯃꯤꯟ ꯑꯃ ꯍꯥꯏꯕꯗꯨꯣ ꯑꯣꯏꯔꯨꯕꯅꯤꯅ ꯀꯃꯥꯏꯅ ꯀꯂꯥ ꯆ ꯑꯣꯏꯔꯤ ꯌꯥꯗ
ꯑꯗꯨꯀꯣ ꯑꯇꯣꯞꯄ ꯁꯨꯝ ꯀꯥꯡꯉꯧꯒꯨꯝꯕꯒ ꯑꯣꯏꯔꯝꯃꯗꯤ ꯆꯥꯅꯤꯡꯗꯕꯁꯨ ꯌꯥꯏꯗꯅ ꯁꯤꯡꯖꯨꯁꯤꯗꯤ ꯍꯦꯛꯇ ꯉꯝꯗꯦꯕ
ꯊꯩꯔꯠ ꯆꯦꯟꯒꯦ ꯇꯧꯕꯁꯦ ꯍꯦꯛꯇ ꯊꯔꯠ ꯆꯦꯟꯒꯦ ꯍꯥꯏꯕꯁꯤꯅ ꯌꯥꯕ ꯖꯥꯠ ꯅꯠꯇꯦ
ꯑꯪ
ꯎꯝ
ꯑꯦ ꯉꯁꯥꯏꯅꯦꯀꯣ ꯁꯨꯝ ꯍꯥꯏꯅꯕꯅꯦꯕ ꯃꯣꯏ ꯊꯣꯡꯒꯥꯟꯗꯣ ꯑꯗꯨꯗꯒꯤ ꯈꯔ ꯆꯠꯂꯒ ꯍꯩꯕꯤ ꯄꯥꯝꯕꯤ ꯑꯃ ꯍꯧꯕꯅꯦꯕꯀꯣ ꯍꯩꯕꯤ ꯄꯥꯟꯗꯕ ꯂꯥꯞ ꯑꯃ ꯑꯗꯨꯏ ꯃꯅꯥꯎꯗ ꯑꯃꯨꯛ ꯌꯥꯝ ꯐꯖꯍꯧꯔꯦ ꯍꯥꯏꯕꯤ ꯃꯅꯥ ꯁꯤꯡꯖꯨ ꯑꯃꯨꯛ ꯆꯥꯁꯤꯅꯦꯨꯃ
ꯆꯥꯁ
ꯍꯩꯕꯤ ꯃꯅꯥꯁꯤꯡꯁꯨ ꯆꯥꯕꯗꯅꯅꯦ ꯀꯩꯅꯣꯗꯣ ꯍꯋꯥꯏꯒꯜ ꯑꯉꯧꯕꯗ
ꯍꯣꯏ ꯑ ꯑꯗꯨ ꯇ ꯈꯥꯔ ꯍꯥꯞꯄ
ꯑꯪ ꯑꯗꯨ ꯄꯛꯅꯩ ꯍꯥꯏꯌꯦ
ꯎꯝ ꯊꯣꯏꯗꯤꯡꯒ ꯈꯔ ꯍꯥꯞꯆꯤꯜꯂꯒ
ꯑ ꯑꯝꯐꯥꯎ ꯆꯥꯗ꯭ꯔꯤ ꯍꯥꯏꯕꯤ ꯃꯅꯥ ꯁꯤꯡꯖꯨꯁꯦ ꯍꯥꯎꯋꯦ ꯍꯥꯏ ꯎꯝ ꯆꯦꯡ ꯊꯁꯤꯡꯖꯨ ꯋꯥ ꯀꯣꯠꯄꯗꯁꯨ ꯆꯥꯅꯩꯑꯕꯀꯣ ꯃꯤ ꯑꯗꯣ ꯑꯩꯗꯤ ꯍꯥꯐ ꯗꯦ ꯑꯗꯨꯗꯤ ꯀꯣꯕꯤꯅꯤ ꯍꯦꯜꯂꯦ
ꯎꯝ ꯑꯗꯨꯃ ꯑꯥ
ꯍꯧꯖꯤꯛꯅꯦ ꯕꯣꯜ ꯁꯥꯟꯅꯩꯗꯅꯀꯣ ꯕꯣꯜꯗꯣ ꯍꯦꯛ ꯑꯩꯈꯣꯏꯅ ꯈꯜꯂꯤꯕꯁꯤꯅ ꯍꯦꯛ ꯊꯣꯏꯔꯕ ꯆꯥꯛ ꯑꯃꯗꯤ ꯆꯥꯅꯩ ꯌꯥꯕꯅꯦ ꯑꯩꯈꯣꯏꯁꯦ
ꯌꯥꯕꯅꯤ ꯁꯦꯟ ꯂꯩꯇꯕ ꯋꯥꯅꯤ
ꯑꯪ ꯍꯔꯥꯎꯕ ꯐꯪꯗꯣꯛꯄ ꯑꯣꯏꯅ ꯆꯥꯛꯇ ꯅꯠꯇ꯭ꯔꯁꯨꯀꯣ ꯑꯗꯨꯝ ꯂꯣ ꯕꯖꯦꯠꯇ ꯍꯥꯏꯊꯔꯛꯄ ꯌꯥꯅꯤ
ꯑꯥ ꯍꯣꯏ ꯎꯝ ꯉꯁꯤ ꯑꯗꯨꯝ ꯍꯥꯎꯋꯤꯗ
ꯎꯝ ꯀꯩꯅꯣꯒꯥꯛ ꯇꯧꯋꯦ ꯈꯪꯕ꯭ꯔꯥ ꯅꯪ ꯆꯠꯈ꯭ꯔ ꯃꯇꯨꯡꯗ ꯍꯩꯅꯧꯒ ꯍꯦꯛꯎꯏꯑꯕꯀꯣ ꯑꯃꯨꯛ ꯑꯗꯨꯗꯨꯒ ꯍꯩꯗꯣ ꯑꯃꯨꯛ ꯆꯥꯁꯤꯜꯂꯦ ꯑꯪ ꯍꯦꯒꯥꯝꯃꯣꯛ ꯈ ꯆꯥꯁꯜꯂꯦꯗꯣ ꯂꯩꯍꯥꯎꯁꯨ ꯍꯦꯛꯑꯦꯕ ꯂꯩꯍꯥꯎ ꯃꯆꯥ ꯄꯤꯛꯇ꯭ꯔꯨ ꯄꯤꯛꯄ ꯑꯃ ꯏꯝꯐꯥꯜ ꯑꯪ ꯅꯨꯡꯁꯤꯌꯦ ꯑꯗꯩꯅꯦ ꯃꯣꯏ ꯈꯨꯁꯥꯠꯇꯨꯕꯨꯗꯤ ꯐꯥꯕꯨꯗꯤ ꯐꯖꯗꯦ ꯃꯇꯥꯏ-ꯃꯇꯥꯏꯒꯤ ꯃꯅꯥꯛꯈꯩꯗꯣ ꯄꯨꯂꯞ ꯀ‌ꯣꯟꯈꯠꯂꯦꯕꯀꯣ
ꯑꯣ ꯑꯁ ꯁꯥꯠꯇꯣꯛꯄꯩ ꯇꯥꯏꯞ ꯇꯧꯕꯗꯣ ꯑꯥꯎ ꯐꯖꯕꯅꯤ ꯑꯗꯨꯗ ꯑꯆꯧꯕꯗꯨꯗꯤ ꯑꯩ ꯍꯩꯩꯅꯗꯦ ꯆꯥꯎꯃꯟ ꯂꯥꯛꯃꯟꯂ‌ꯦ ꯑꯗꯨꯗꯤ ꯃꯌꯥꯏ ꯑꯣꯏꯔꯞ ꯄꯤꯛꯇꯛ ꯇꯧꯕꯗꯣ
ꯎꯝ
ꯄꯥꯕ
ꯑꯪ ꯔꯥꯁꯤ ꯂꯩꯔꯒ ꯐꯖꯕꯗꯣ
ꯑꯥ ꯎꯪ
ꯑꯗꯣ ꯆꯨꯝꯗꯤ ꯆꯨꯝꯖꯥꯅꯤꯗ ꯃꯤꯁꯦ ꯋꯥꯡ ꯆꯥꯎꯃꯜꯂꯁꯨ ꯊꯨꯅ ꯑꯍꯟ ꯑꯣꯏꯁꯤꯜꯂꯦ ꯍꯥꯏꯁꯦ ꯑꯩꯈꯣꯏꯁꯤꯅ ꯆꯞꯇꯤ ꯆꯥꯔ ꯆꯖꯥꯠꯅꯦ ꯄꯤꯛꯑꯦ-ꯄꯤꯛꯑꯦ ꯈꯜꯂꯤꯁꯦ
ꯄꯤꯛꯑꯁꯨ ꯍꯩꯀ꯭ꯔꯨꯅꯤ
ꯃꯥꯅꯤ ꯔꯥꯁꯤ ꯂꯩꯔ ꯂ‌ꯣꯔ‌ꯦ
ꯃꯣꯏ ꯑꯩ ꯃꯒꯨꯟꯁꯦ ꯑꯆꯧ-ꯑꯆꯧꯕ ꯍꯩꯅꯀꯩꯁꯨ ꯁꯤꯟꯉꯝꯄꯣꯟꯇꯦ
ꯎꯝ ꯑꯩ ꯉꯁꯤꯗꯣ ꯍꯜꯂꯛꯄꯗꯩꯅꯦ
ꯎꯝ
ꯑꯩ ꯑꯗꯨꯝ ꯀꯣꯛꯇꯨ ꯑꯗꯨꯝ ꯍꯩ ꯆꯞ ꯅꯣꯏ ꯑꯗꯨꯝ ꯍꯟꯗ꯭ꯔꯤꯉꯩꯗ ꯀꯣꯛꯇꯨ ꯌꯥꯔꯛꯇ꯭ꯔꯕꯅꯦꯕ ꯑꯩꯕꯨꯗꯤ ꯈꯥꯡꯉꯁꯤ ꯀꯩꯅ‌ꯣꯝ ꯇꯧꯔꯅꯤꯑ‌ꯦꯁꯦ
ꯅꯪꯅ ꯉꯁꯥꯏ ꯑꯩꯗꯣ ꯑꯦ ꯅꯪ ꯆꯥꯅꯤꯡꯗꯕ ꯃꯥꯜꯂꯤꯅ ꯍꯥꯏꯔꯛꯇ꯭ꯔꯥꯅꯦ ꯑꯥꯗ ꯑꯩꯅ ꯁꯨꯝ ꯈꯟꯒꯤꯕꯗꯣ
ꯎꯝ
ꯌꯨꯝꯗꯒꯨꯝꯕ ꯂꯩꯔꯒ ꯊꯕꯛ ꯇꯧꯕꯗꯣ ꯇꯐꯝ ꯈꯪꯗꯦꯕꯀꯣ ꯍꯥꯏꯗꯤ ꯌꯨꯝꯊꯪꯅꯕꯅ ꯑꯃꯨꯛ ꯀꯩꯀꯥ ꯁꯨꯝ ꯉꯥꯡꯖꯤꯜꯂꯛꯄ ꯁꯤꯜꯂꯛꯄ ꯑꯗꯨꯝ ꯊꯕꯛꯇꯣ ꯇꯧꯕ ꯉꯝꯗꯕꯗꯣ ꯑꯗꯨꯅ ꯑꯩꯅ ꯍꯦꯛ-ꯍꯦꯛ ꯆꯠ ꯄ ꯂꯥꯏꯕ꯭ꯔꯦꯔꯤꯗꯣ ꯑꯗꯨꯗ ꯆꯠꯂꯒ ꯉꯁꯤꯇꯗꯤ ꯅꯦꯇꯥꯅ ꯐꯖꯅ ꯍꯩꯔ‌ꯦꯛ ꯈꯔ ꯉꯟꯅ ꯍꯜꯂꯛ ꯇꯥꯔꯗꯤ ꯇꯧꯔꯨꯒꯦ ꯃꯣꯏ ꯈꯔ ꯑꯍꯥꯟꯕꯩ ꯄꯤꯕꯗꯣ ꯑꯗꯨꯗꯁꯨ ꯂꯣꯏꯁꯤꯜꯂꯒ ꯈꯤꯇꯪ ꯃꯃꯨꯠ ꯇꯥꯅ ꯇꯧꯔꯨꯒꯦꯁ‌ꯦ ꯈꯜꯂꯝꯕꯅꯦꯕ ꯑꯩꯁꯦ
ꯎꯝ
ꯑꯗꯨꯏꯅꯦꯕ ꯑꯗꯣ ꯑꯗꯨꯝ ꯈꯜꯂꯛꯑꯦ ꯍꯥꯏꯗꯤ ꯆꯠꯂꯒꯨꯟꯒꯦꯅ ꯀꯣꯟꯅ ꯊꯪꯗ ꯇꯣꯏꯅ-ꯇꯣꯏꯅ ꯑꯗꯨꯃꯥꯏꯅ ꯄꯨꯟꯕꯁꯨ ꯅꯠꯇꯦꯗꯅ ꯀꯣ ꯅꯣꯡ ꯐꯥꯗꯣꯛꯇꯪ ꯄꯨꯟꯕꯅꯤꯅ ꯀꯨꯏꯁꯨ ꯀꯨꯏꯔꯦ ꯑꯗꯨꯃꯥꯏꯅ ꯄꯨꯟꯗꯕ ꯌꯥꯝ
ꯀꯨꯏꯔ‌ꯦ ꯑꯃꯨꯛꯇ ꯄꯨꯟꯕꯗꯨꯗꯤ ꯃꯥꯏꯟꯗꯣ ꯐ꯭ꯔꯦꯁ ꯑꯣꯏꯊꯣꯛꯏꯗꯅ
ꯑꯣꯏꯊꯣꯛꯑꯦ ꯑꯗꯨꯝ ꯀꯩꯅꯣꯒ ꯍꯛꯆꯤꯟ ꯀꯥꯡ ꯂꯥꯡꯉꯀꯥꯟꯗꯗꯤ ꯑꯃ ꯌꯨꯉꯥꯝ ꯅꯨꯡꯉꯥꯏꯔꯛꯄꯗꯣ ꯋꯥ-ꯋꯥꯒ ꯅ‌ꯣꯑꯒ ꯑꯩꯈꯣꯏ ꯃꯌꯥꯝ
ꯑꯗꯨꯒ ꯑꯩ ꯍꯜꯂꯀꯥꯟꯗ ꯀꯣꯛꯆꯤꯛꯂꯤ ꯋ‌ꯦꯠ ꯗꯩ ꯍꯨꯖꯤꯛ ꯐꯥꯎ ꯂ‌ꯦꯡ ꯌꯥꯗ‍꯭ꯔ‌ꯦ ꯍꯥꯏꯕ
ꯊꯥꯕꯗꯨꯗꯅꯤ
ꯑꯪ ꯑꯩꯗꯨ ꯑꯗꯨ ꯊꯦꯡꯒꯥꯟ ꯅꯨꯃꯤꯗꯥꯡ ꯊ‌ꯦꯡꯅ ꯇꯧꯕꯗꯣ ꯑꯗꯨ‌ ꯑꯉꯥꯡꯗꯨꯅ ꯈꯔꯒ ꯊꯨꯅ ꯂꯣꯏꯁꯤꯟꯅ‌ꯨ ꯍꯧꯖꯤꯛꯁꯨꯅꯦ ꯑꯩꯗꯣ ꯃꯥꯅ ꯐꯣꯟ ꯇꯧꯔꯛꯄꯅꯦꯕ ꯇꯧꯔꯛꯄꯗ ꯑꯩꯅ ꯑꯩ ꯉꯁꯤ ꯁꯥꯟꯅꯔꯣꯏꯒꯦ ꯍꯥꯏꯔꯒ ꯇꯨꯝꯃꯒꯦ ꯇꯧꯔꯝꯃꯕꯅꯦꯕ
ꯎꯝ
ꯑꯗꯣ ꯑꯃꯈꯛꯇ ꯉꯥꯏ ꯑꯩꯁꯨ ꯑꯅꯤꯈꯛꯇ ꯉꯥꯏꯑꯔꯕꯅꯤꯅ ꯀꯣ
ꯎꯝ
ꯑꯗꯩ ꯑꯃꯨꯛ ꯂꯣꯏꯁꯤꯟꯅꯤꯡꯕ
ꯎꯝ ꯃꯥꯒ ꯑꯃ ꯁꯥꯟꯅꯈ꯭ꯔꯕꯣ ꯅꯪꯒꯤ
ꯑꯩ ꯁꯥꯥꯟꯗꯦ ꯃꯥ ꯑꯣꯏꯅ ꯁꯥꯟꯅꯦ
ꯎꯝ
ꯑꯣ ꯑꯩꯗꯣ ꯈꯪꯅꯩ ꯀꯣꯛ ꯑꯃꯨꯛ ꯅꯥꯀꯟꯗ ꯑꯃꯨꯛ ꯆꯤꯛꯄ ꯑꯣꯏꯔꯗꯤ ꯈꯔ ꯈꯥꯡ ꯉꯝꯃꯦꯕ ꯀꯣꯛ ꯄꯨꯂꯞ ꯆꯜꯂꯛꯄꯁꯤꯗꯤ ꯈꯥꯡꯉꯝꯗꯦ ꯍꯥꯏꯕ
ꯍꯣꯏ ꯑꯗꯨꯝ ꯀꯩꯅꯣ ꯇꯧ ꯇꯨꯝꯃ ꯇꯨꯝꯃ ꯇꯧꯕ ꯌꯥꯕ ꯊꯕꯛꯅꯤꯅꯅꯦ ꯅꯣꯡꯃꯩ ꯑꯃꯃꯝ ꯑꯅꯤꯗ ꯑꯣꯏꯔꯁꯨ ꯇꯧꯍꯧꯔꯗꯤ ꯐꯩꯗꯅ
ꯄꯤꯔꯤꯊꯤꯔꯤꯕꯕꯤꯁꯦ ꯑꯩ ꯑꯩꯒꯤ ꯂꯣꯏ ꯅꯟꯊꯔꯛꯄ
ꯑꯃ ꯅꯠꯇ꯭ꯔꯒ ꯑꯃꯗ
ꯑ ꯑꯗꯩ ꯉꯁꯥꯏ ꯑꯌꯨꯛꯅꯥꯎꯌꯨꯅꯦ ꯌꯥꯁꯤꯦ ꯀꯛꯐꯧ ꯊꯦꯡꯉꯗ ꯑꯩ ꯉꯁꯥꯏ ꯑꯌꯨꯛꯅꯥ ꯆꯥꯔꯛꯄ ꯑꯗꯨꯐꯥꯎ ꯄꯨꯡ ꯄꯨꯝ ꯌꯕ ꯂꯥꯛꯏꯅꯦꯕ ꯌꯥꯅꯥ ꯥꯏ ꯑꯦ ꯌꯥꯝꯔꯨꯆꯛ ꯑꯁꯤ ꯐꯛꯇꯠ ꯀꯌꯥ ꯐꯨꯛꯇꯠꯂꯒꯒꯦꯅ ꯍꯥꯏꯔꯨꯕꯅꯦ ꯑꯗꯨ ꯇꯔꯗꯣ ꯐꯨꯠꯇꯀꯅꯣ ꯀꯜꯂꯣꯅ ꯍꯥꯏꯔꯛꯑꯦꯕ ꯀꯟꯕꯁꯤꯗꯤ ꯑꯩꯉꯣꯟꯗꯗꯤ ꯃꯥꯅ ꯂꯥꯟꯅꯕ ꯃꯑꯣꯡꯗꯤ ꯍꯧꯔꯤꯁꯦ ꯄꯨꯔꯥ
ꯅꯍꯥꯟꯃꯨꯛꯅꯦ ꯑꯩꯁꯨ ꯗꯣꯛꯇꯔꯅ ꯍꯥꯏꯔꯛꯑꯦꯕꯀꯣ ꯑꯩ ꯌꯥꯔꯤꯁꯦ ꯌꯥꯝ ꯐꯠꯇꯦ ꯍꯥꯏꯕ
ꯎꯝ
ꯑꯗꯨꯅꯪ ꯌꯥꯁꯦ ꯃꯄꯥꯡꯒꯜ ꯌꯥꯝ ꯁꯣꯜꯂꯤ ꯍꯥꯏꯕꯀꯣ
ꯎꯝ
ꯑꯗꯨꯝ ꯁꯨꯃꯥꯏꯅ ꯍꯥꯏꯌꯦ ꯎꯝ ꯌꯥꯒꯨꯝꯕ ꯀ꯭ꯔꯦꯛꯁꯨ ꯌꯥꯝ ꯆꯠꯂꯦ ꯍꯥꯏꯕ ꯍꯧꯖꯤꯛ ꯑꯩ ꯌꯥꯗꯣ ꯑꯀꯟꯕꯁꯨ ꯌꯥꯝ ꯆꯥꯒꯅꯣ ꯑꯗꯨꯅ ꯍꯧꯛ ꯒꯁ ꯂꯣꯏ ꯊꯣꯠꯇꯣꯛꯑꯦꯕ ꯑꯩ ꯍꯋꯥꯏ ꯃꯪꯒꯜ ꯑꯀꯟꯕ ꯆꯤꯛꯄ ꯉꯝꯗ꯭ꯔꯦꯕ
ꯎꯝ
ꯑꯗꯨꯒ ꯀꯩꯅꯣꯁꯨ ꯇꯧꯋꯦ ꯁꯨꯝ ꯌꯥꯁꯦ ꯅꯣꯝꯃꯛꯄ ꯌꯥꯎꯅꯤ ꯍꯥꯏꯕ ꯑꯩ ꯑꯗꯨꯝ ꯌꯥ ꯅꯣꯝꯃꯛꯄ ꯌꯥꯎꯋꯦꯕ ꯃꯊꯟꯗ ꯍꯥꯏꯗꯤ ꯑꯗꯨꯝ ꯌꯥ ꯐꯨꯈ꯭ꯔꯕ ꯌꯥꯁꯦ ꯅꯝꯃꯛꯄ ꯑꯗꯣ ꯑꯗꯨꯃꯥꯏꯅ ꯇꯧꯕꯗꯣ ꯐꯖꯅ ꯗꯣꯛꯇꯔ ꯑꯃꯗ ꯌꯦꯡꯊꯣꯛꯑꯒ ꯃꯣꯏꯅ ꯀꯩꯀꯩ ꯇꯧꯕꯗꯣ ꯇꯧꯅ ꯍꯥꯏꯕ ꯑꯗꯨꯝ ꯍꯤꯗꯥꯛꯁꯨ ꯆꯥꯕꯨꯗꯤ ꯆꯥꯏꯑꯕ ꯆꯥꯔꯁꯨ ꯆꯨꯄ ꯐꯠꯇꯦꯕ
ꯍꯣꯏ ꯑꯗꯨ ꯌꯥꯗ ꯐꯨꯛꯇꯣꯛꯎꯕꯗꯤ ꯑꯩꯈꯣꯏ ꯑꯩꯉꯣꯟꯗꯕꯨꯗꯤ ꯁꯪꯗꯣꯏꯅꯦꯕꯀꯣ ꯁꯪꯗꯔꯁꯨ ꯌꯥ ꯑ ꯄꯤꯅꯦꯕ
ꯎꯝ
ꯑꯗꯣ ꯍꯥꯏꯗꯤ ꯌꯥꯑ ꯌꯥꯈꯩ ꯍꯧꯔꯛꯇꯣ ꯋꯥꯠꯂꯤꯗꯅ
ꯎꯝ
ꯀꯠꯂꯤꯕꯅꯤꯅ ꯍꯌꯦꯡ ꯑꯩꯉꯣꯟꯗꯗꯤ ꯕꯦꯔꯥ ꯕꯤꯦꯔꯤꯌꯥ ꯀꯥꯔꯛꯀꯅꯤ ꯍꯥꯏꯌꯦꯕ ꯑꯗꯩ ꯀꯤꯌꯥꯁꯨ ꯂꯟꯊꯣꯂꯛꯀꯅꯦꯕ ꯀꯌꯥ ꯑꯃ ꯄꯨꯈꯤꯕ ꯍꯥꯏꯁꯤꯗꯤ ꯍꯥꯡꯗꯣꯔ ꯂꯩꯍꯧꯗꯣꯏꯁꯤꯗꯅ
ꯇꯤꯟ ꯆꯥꯕꯩꯔꯥ
ꯍꯣꯏꯌꯦ ꯑꯥ ꯔꯨꯠ ꯂꯧꯧꯉꯩ ꯆꯥꯔꯕꯅꯦꯕ
ꯎꯝ ꯑꯗꯨ ꯃꯦꯟꯁꯤꯟꯕꯗꯤ ꯌꯥꯗ꯭ꯔꯣ
ꯃꯤꯁꯤꯕꯗꯣ ꯀꯩꯅꯣ ꯈꯔ ꯌꯥꯝ ꯆꯪꯕ
ꯑꯣ ꯑꯩꯁꯨ ꯅꯍꯥꯟꯃꯨꯛꯅꯦ ꯌꯥ ꯃꯔꯤꯅꯦꯕꯀꯣ ꯑꯩꯒꯤ
ꯎꯝ
ꯃꯊꯛ ꯃꯈꯥ ꯌꯦꯠꯇ ꯑꯃ ꯑꯣꯏꯗꯕ ꯑꯃ ꯑꯗꯨꯒ ꯃꯥꯒꯤ ꯃꯊꯛ ꯃꯄꯥ ꯆꯥꯅꯅ ꯃꯔꯤꯅꯦꯕ ꯌꯥ
ꯑꯥ
ꯑꯗꯣ ꯄꯩꯁꯥ ꯌꯥꯝ ꯌꯥꯝꯗꯤ ꯆꯪꯉꯗꯦ ꯑꯩꯒꯤꯗꯨꯅꯅꯦ ꯃꯈꯥꯒꯤꯉꯩꯗꯨꯅ ꯁꯥꯊꯤꯑꯕ ꯈꯔ ꯈꯔꯗꯤ ꯑꯗꯣ ꯃꯊꯛꯀꯤꯗꯨꯅ ꯍꯧꯔꯛꯄꯗ ꯉꯥꯏꯔꯤꯕ
ꯎꯝ ꯑꯗꯨꯃꯥꯏꯅ ꯍꯣꯏ ꯑꯗꯨꯃꯥꯏꯅ ꯆꯪꯕꯅꯦꯕ ꯍꯧꯔꯛꯄꯗ ꯉꯥꯏꯕ ꯀꯥꯟꯗꯨꯗꯤ ꯑꯗꯨꯝ ꯆꯍꯨꯝ ꯆꯥꯝꯃꯉꯥ ꯁ꯭ꯋꯥꯏꯗ ꯆꯪꯕꯅꯦꯕ ꯌꯥꯝ ꯆꯪꯗꯝꯅꯦꯕ ꯑꯩꯁꯤꯅ ꯑꯃꯨꯛ ꯃꯦꯜꯂꯦꯗꯅ ꯑꯗꯨꯒ ꯀ꯭ꯔꯥꯎꯟ ꯎꯨꯞꯇꯇ ꯌꯥꯔꯣꯏꯗꯕ ꯒ꯭ꯔꯥꯎꯟ ꯂꯨꯕ ꯀꯥꯟꯗ ꯁꯦꯟꯗꯣ ꯕꯔꯤ ꯆꯪꯉꯛꯇꯣꯏꯅꯦꯕ ꯑꯗꯨꯒꯤꯍꯩ ꯌꯥꯝꯃ ꯍꯥꯞꯄ ꯆꯞ ꯃꯥꯟꯅꯗꯣꯏꯅꯦꯕ
ꯌꯦꯡꯕꯒꯨꯝꯕ ꯇꯧꯕꯗꯣ ꯑꯗꯨꯅ ꯀꯩꯅꯣꯗ ꯇꯧꯔꯕ ꯁꯔꯀꯥꯔꯒꯤꯗ ꯇꯧꯔꯕ
ꯎꯝ
ꯑꯗꯨꯒ ꯁꯔꯀꯥꯔꯒꯤ ꯇꯧꯔꯒꯅ ꯄꯩꯁꯥ ꯈꯤꯇꯪꯗꯤ ꯍꯟꯊꯩꯗꯅ
ꯑꯗꯨꯝ ꯑꯩ ꯆꯞ ꯃꯥꯟꯅꯩꯕꯀꯣ ꯁꯔꯀꯥꯔ ꯇꯧꯒꯦꯔꯥ ꯀꯩ ꯇꯧꯒꯦꯔꯥ ꯄꯩꯁꯥ ꯑꯗꯨꯝ ꯆꯥꯅ ꯆꯞ ꯃꯥꯟꯅ ꯂꯧꯋꯦꯕ ꯃꯥ ꯑꯁꯤ ꯑꯩꯈꯣꯏ ꯁꯤꯇꯦ ꯃꯅꯤꯡ ꯈꯔ ꯍꯥꯏꯊꯔꯒ ꯂꯩꯑꯕ
ꯎꯝ
ꯈꯔ ꯍꯥꯏꯊꯔꯒ ꯑꯃ ꯌꯥꯏ ꯑꯃꯃꯝ ꯂꯩꯌꯦꯕꯀꯣ ꯑꯗꯨ ꯂꯨꯄꯥ ꯆꯥꯝ ꯆꯥꯝ ꯈ ꯇ ꯂꯧꯋꯦꯕ
ꯑꯥꯎ
ꯑꯗꯨ ꯑꯗꯨꯝ ꯑꯩꯗꯣ ꯆꯠꯂꯝꯃꯅꯦꯕ ꯍꯞꯇꯥ ꯍꯞꯇꯥ ꯈꯨꯗꯤꯡꯒꯤ ꯍꯥꯟꯅ ꯄꯨꯂꯞ ꯗ꯭ꯔꯦꯁꯤꯡ ꯇꯧꯊꯣꯛꯑꯒ ꯇ꯭ꯔꯤꯠꯃꯦꯟ ꯇꯧ ꯂꯣꯢꯔꯒ ꯀꯣꯅ ꯃꯦꯟꯗꯧꯏꯅꯦꯕ
ꯎꯝ
ꯍꯣꯏ ꯀꯣꯛ ꯃꯦꯟꯁꯤꯟꯕꯗꯨ ꯌꯥꯗꯕꯅꯤꯅ
ꯍꯣꯏ ꯆꯨꯝꯃꯦ ꯑꯩꯁꯨ ꯀꯩꯅꯣ ꯇꯧꯕꯅꯦ ꯑꯩꯈꯣꯏꯕꯨꯗꯤ ꯑꯩꯈꯣꯏ ꯏꯅꯝ ꯑꯃ ꯂꯩꯌꯦꯕꯀꯣ ꯌꯥꯒꯤ ꯗꯣꯛꯇꯔ ꯃꯥꯅ ꯌꯦꯡꯀꯥꯟꯗꯕꯨꯗꯤ ꯑꯩꯗꯤ ꯌꯥꯒꯤ ꯑꯌꯦꯡꯃꯟꯁꯨ ꯂꯧꯗ꯭ꯔꯦ ꯑꯗꯣ ꯌꯥꯁꯨ ꯆꯥꯝꯃꯦꯕ ꯄꯨꯂꯥꯞ
ꯑꯥ
ꯆꯥꯝꯃꯒꯤꯗꯨꯁꯨ ꯃꯃꯟꯗꯣ ꯐꯅꯌꯥꯝ ꯍꯟꯊ ꯊꯔ ꯂꯧꯔꯛꯑꯦꯕ ꯄꯩꯁꯥꯗꯣ ꯐꯅꯌꯥꯝ ꯂꯤꯁꯤꯡ ꯑꯃꯃꯨꯛꯀꯤ ꯆꯥꯡꯗꯤ ꯇꯥꯕꯤꯒꯤꯕꯅꯦ ꯃꯥꯅ ꯑ ꯃꯃꯥꯅ ꯢ ꯀꯥꯏꯑꯅ ꯍꯥꯏꯕ ꯍꯥꯏꯗꯤ ꯅꯍꯥꯟꯋꯥꯏ ꯇꯝ ꯀꯥꯟꯗꯗꯤ ꯄꯩꯁꯥ ꯑꯝꯇ ꯄꯨꯊꯣꯛꯈꯤꯗꯦ ꯍꯥꯏꯗꯤ ꯎꯝ ꯅꯪꯒꯤ ꯀꯩꯅꯣꯝꯇ ꯂꯩꯅꯧ ꯍꯥꯏꯔꯒꯕꯥꯎ ꯄꯤꯈꯤꯗꯦ
ꯎꯝ
ꯇꯝ ꯂꯣꯏꯔꯀꯥꯟꯗꯗꯤ ꯌꯦꯡꯉꯀꯥꯟꯗꯤ ꯃꯥꯅ ꯗꯃꯥ ꯗꯝꯃꯥ ꯇꯥꯕꯤꯔꯛꯑꯦꯅ
ꯎꯝ ꯑꯁ ꯍꯧꯖꯤꯛꯇꯤ ꯌꯨꯝꯗꯩ ꯈꯣꯡꯀꯥꯞ ꯑꯃꯍꯦꯛ ꯀꯥꯟꯊꯣꯛꯄꯒ ꯁꯦꯟꯒꯤ ꯁꯦꯟ ꯌꯥꯛꯇꯅꯤꯗ
ꯃꯥꯅꯦ ꯍꯧꯖꯤꯛ ꯃꯥꯗꯣ ꯑꯦꯝ ꯕꯤ ꯕꯤ ꯑꯦꯁ ꯂꯣꯏꯔꯦ ꯃꯣꯏ ꯕꯤ ꯗꯤ ꯑꯦꯁ ꯍꯥꯏꯗꯥꯢꯅꯦ ꯑꯗꯨ ꯂꯣꯏꯔꯦ ꯄꯤ ꯖꯤ ꯇꯧꯗ꯭ꯔꯤꯑꯕ ꯄ꯭ꯔꯤꯖꯤꯒꯤ ꯄꯩꯈꯥ ꯊꯥꯗꯨꯒꯤ ꯂꯩꯕꯅꯦꯕ
ꯎꯝ
ꯑꯗ ꯂꯩꯅ ꯂꯩꯅ ꯁꯨꯝ ꯎꯝ ꯃꯇꯝ ꯂꯦꯝꯅ ꯂꯩꯗꯨ ꯃꯍꯨꯠꯇꯨꯅ ꯁꯨꯝ ꯀ꯭ꯂꯤꯅꯤꯛ ꯃꯔꯛ ꯊꯣꯛꯄꯗꯣ ꯄꯩꯁꯥ ꯈꯔ ꯈꯛꯇ ꯐꯪꯉꯁꯨ
ꯑꯁ ꯐꯪꯉꯤ ꯀꯩꯅꯣ ꯂꯨꯄꯥ ꯆꯥꯝꯃ ꯆꯥꯝꯃ ꯂꯧꯑꯦ ꯍꯥꯏꯕꯗꯣ
ꯎꯝ
ꯑꯗꯨꯏꯗꯣ ꯃꯤ ꯌꯣꯑꯥꯝ ꯆꯤꯜꯂꯦꯕ ꯑꯉꯥꯡꯅ ꯑꯉꯥꯡꯅ ꯑꯗꯨꯝꯕ ꯌꯦꯡꯉꯦꯕꯀꯣ ꯑꯉꯥꯡ ꯃꯆꯥ ꯃꯆꯥ ꯑꯥ ꯑꯗꯨ ꯌꯣ ꯅꯣꯡꯃꯗ ꯉ ꯆꯥꯡ ꯍꯥꯏ ꯃꯤꯗꯣ ꯍꯣꯏ ꯆꯥꯃ ꯍꯥꯏꯁꯤ ꯆꯤꯖꯤ ꯀꯥꯃꯟꯅꯦꯕꯀꯣ ꯗꯣꯏ ꯍꯦꯟꯒꯠꯄ ꯈꯔ ꯊꯤꯕ ꯌꯥꯎꯔꯝ ꯇꯥꯔꯦ ꯍꯤꯗꯥꯛ ꯂꯥꯡꯊꯛ ꯀꯩꯀꯩꯗꯨꯁꯨ ꯂꯣꯏ ꯄꯤꯌꯦꯕ ꯑꯗꯨꯅ
ꯎꯝ
ꯑꯗꯨ ꯌꯧꯔꯀꯥꯟꯗꯗꯤ ꯂꯨꯄꯥ ꯆꯍꯨꯝ ꯍꯥꯏꯔꯁꯦ ꯆꯍꯨꯝꯗꯨꯗ ꯁꯦꯜꯗ ꯅꯝꯕ ꯐꯤꯐꯇꯤꯕꯥꯎ ꯌꯥꯎꯔ ꯂꯩꯔꯤꯅꯦꯕ ꯃꯤ ꯆꯤꯟꯕꯩ ꯇꯥꯡꯗꯣ ꯌꯦꯡꯎ ꯄꯔꯞ ꯄꯨꯡ ꯃꯤꯗꯣ ꯑꯌꯨꯛꯇ ꯑ ꯄꯨꯡ ꯅꯤꯄꯥꯟꯗ ꯊꯣꯡ ꯍꯥꯡꯕꯗꯣ ꯀꯣ ꯄꯨꯡ ꯃꯉꯥ ꯂꯥꯛꯑ ꯂꯩꯏꯅꯤ ꯃꯤꯡ ꯍꯥꯟꯅ ꯄꯥꯟꯖꯤꯜꯂꯕꯩ
ꯎꯝ
ꯑꯗꯨꯗ ꯅꯠꯇ꯭ꯔꯗꯤꯅꯦ ꯌꯣꯡꯌꯥꯝ ꯀꯨꯏꯅꯁꯨ ꯌꯦꯡꯉꯦ ꯅꯨꯄꯥꯅꯦꯕ ꯀꯨꯏꯅꯁꯨ ꯌꯦꯡ ꯐꯖꯅꯁꯨ ꯌꯦꯡꯉꯦꯕ ꯇꯤ ꯃꯤꯌꯥꯏ ꯑꯣꯏꯔꯞ ꯇꯧꯕ